ꯑꯩꯅ ꯍꯥꯏꯅꯤꯡꯉꯤꯅ ꯅꯨꯄꯥꯒ ꯅꯨꯄꯤ ꯅꯨꯄꯤꯒꯁꯦ ꯆꯞ ꯃꯥꯟꯅꯅ ꯊꯕꯛꯁꯦ ꯇꯧꯃꯤꯟꯅꯔꯦꯅ ꯈꯜꯂꯁꯦꯕ
ꯎꯝ
ꯑꯆꯧꯕ ꯊꯕꯛ ꯑꯃ ꯃꯝ ꯑꯗꯨ ꯑꯣꯏꯇꯥꯔꯒꯗꯤ ꯊꯕꯛꯇꯣ ꯅꯨꯄꯤꯗꯨꯗꯤ ꯅꯨꯄꯥꯒꯤ ꯃꯌꯨꯝꯗ ꯂꯩꯕꯅꯤꯅ ꯃꯅꯦꯝꯄꯣꯛ ꯃꯄꯨꯕꯣꯛꯇꯨꯅ ꯊꯕꯛ ꯇꯧꯍꯟꯅꯤꯡꯉꯅꯤ
ꯑꯗꯨꯒ ꯃꯥꯏ ꯃꯆꯥꯗꯨꯗꯤ ꯄꯣꯊꯥꯍꯟꯅꯤꯡꯒꯅꯦꯕ ꯊꯕꯛꯍꯜꯑꯀꯥꯟꯗ
ꯎꯝ
ꯁꯤꯗꯁꯨ ꯈꯦꯠꯅꯕ ꯈꯔ ꯂꯩꯌꯦꯕ ꯍꯥꯏꯗꯤ ꯊꯕꯛꯇꯣ ꯆꯞ ꯃꯥꯟꯅꯅ ꯋꯥꯃꯤꯟꯅꯔꯨꯕꯅꯤꯅ ꯑꯃꯁꯨ ꯑꯃꯁꯨ ꯂꯣꯏꯅ ꯇꯧꯁꯟꯅꯕ ꯋꯥ ꯍꯥꯏꯗꯦꯕ
ꯎꯝ ꯑꯗꯩꯗꯤ ꯊꯕꯛ ꯋꯥꯅ ꯆꯞ ꯃꯥꯟꯅꯅ ꯁꯨꯕ ꯆꯠꯂꯨꯔꯦ ꯈꯜꯂꯁꯤꯅꯦ ꯆꯥ ꯑꯝꯇꯗꯣ ꯂꯣꯝꯂꯛꯑꯣ ꯅꯨꯄꯤꯗ ꯑꯗꯨꯝ ꯑꯣꯟꯁꯤꯟꯅ ꯍꯥꯏꯔꯀꯅꯤ
ꯎꯝ ꯁꯝꯅ ꯍꯥꯏꯔ ꯀꯥꯟꯗ ꯍꯧꯖꯤꯛ ꯂꯧ ꯁꯨꯕ ꯃꯇꯝꯅꯤꯗꯅ ꯂꯧ ꯁꯨꯕꯁꯦ ꯋꯥꯁ ꯂꯧ ꯁꯨꯕꯁꯦ ꯋꯥꯕꯅꯦꯕ ꯑꯗꯨ ꯄꯨꯡ ꯑꯌꯨꯛ ꯉꯟꯇꯥꯗ ꯆꯠꯂꯒ ꯇꯔꯥꯃꯥꯊꯣꯏ ꯕꯥꯔꯣ ꯍꯜꯂꯛꯑꯅꯤ ꯑꯗꯨ ꯆꯥꯛꯇꯣ ꯃꯆꯥ ꯃꯁꯨꯅ ꯍꯥꯏꯗꯤ ꯂꯩꯇꯥꯥꯔꯒꯗꯤ ꯊꯣꯡꯕꯤꯔꯝꯃꯅꯤ ꯊꯣꯡꯕꯁꯤꯗ ꯑꯃꯨꯛ ꯅꯨꯄꯤꯗꯨꯅ ꯊꯤꯗꯣꯏꯅꯦꯕ ꯑꯗꯨꯒ ꯑꯃꯨꯛ ꯊꯣꯡꯕꯤꯔꯝꯗ꯭ꯔꯦꯅ ꯈꯜꯂꯁꯦꯕ ꯅꯨꯄꯤꯗꯨꯅ ꯊꯣꯡꯗꯣꯏꯅꯦꯕ ꯋꯥꯅ ꯄꯣꯊꯥꯒꯗꯕ ꯃꯇꯝꯗꯣ ꯑꯗꯨ ꯅꯨꯄꯥꯅ ꯄꯣꯊꯥꯔꯅꯤ ꯇꯨꯝ ꯂꯩꯒꯔꯅꯤ ꯐꯝꯗꯅ ꯇꯨꯝꯗꯅ ꯁꯠ ꯁꯠ ꯇꯧꯃꯤꯟꯅꯔꯗꯤ ꯋꯥꯔꯁꯨ ꯋꯥꯔꯁꯨ ꯈꯔ ꯐꯩꯗꯅ
ꯒꯥꯔꯤ ꯕꯔꯥꯗꯅ ꯂꯨꯄꯥ ꯅꯨꯄꯤꯁꯨ ꯆꯞ ꯃꯥꯟꯅ ꯂꯧꯔꯅꯤ ꯂꯧ ꯂꯧꯃꯛꯇ ꯑꯣꯏꯇꯥꯔꯁꯨ ꯅꯨꯄꯤꯅ ꯄꯩꯁꯥ ꯍꯟꯊꯔꯅꯤ ꯅꯨꯄꯤꯗꯨꯁꯨ ꯃꯥꯏ ꯃꯄꯥꯡꯒꯜ ꯄꯨꯅꯃꯛ ꯄꯨꯊꯣꯛꯑꯒ ꯇꯦꯛꯄ ꯃꯈꯩ ꯁꯨꯖꯔꯤꯅꯦꯕ
ꯄꯦꯟꯗꯕ ꯂꯣꯏ ꯐꯨꯗꯣꯔꯛꯇꯣꯔꯦ ꯀꯥꯏ ꯍꯧꯖꯤꯛ ꯄꯦꯟꯗꯕ ꯂꯣꯏ
ꯑꯗꯩꯗꯤ ꯑꯥ ꯑꯩꯈꯣꯏꯒꯤ ꯀꯩꯅꯣ ꯇꯧꯔꯤ ꯆꯠꯅꯔꯤꯁꯤꯕꯨꯕ ꯅꯨꯄꯤ ꯍꯥꯏꯁꯤꯗꯗꯤ ꯌꯥꯡꯉꯨꯅꯦ ꯍꯦꯛ ꯄꯣꯛꯂꯛꯄꯗꯒꯤ ꯍꯧꯅ ꯋꯥ ꯉꯥꯡꯕꯗꯁꯨ ꯅꯌꯨꯝ ꯄꯥꯜꯂꯒ ꯆꯟꯅꯔꯣꯏ ꯍꯥꯏꯅꯤ ꯇꯨꯝ ꯍꯧꯒꯠ ꯇ꯭ꯔꯦ ꯅꯪ ꯅꯌꯨꯝ ꯄꯥꯜꯂꯒ ꯆꯟꯅꯔꯣꯏ ꯅꯨꯄꯤꯅꯕꯨ ꯑꯗꯨ ꯃꯥꯥꯏ ꯌꯥꯍꯧ ꯊꯦꯡꯕ ꯍꯥꯏꯅꯤ ꯑꯦꯅꯤ ꯊꯕꯛ ꯈꯨꯗꯤꯡꯒꯤꯅꯦ ꯑꯥ ꯄꯤꯛꯏꯉꯩ ꯑꯉꯥꯡꯗꯨꯅ ꯄꯤꯁꯨꯛ ꯄꯤꯛꯏꯉꯩꯗꯒꯤ ꯅꯌꯨꯝ ꯄꯥꯟꯕꯗ ꯆꯟꯅꯔꯣꯏ ꯊꯨꯝ ꯄꯦꯀꯩꯠ ꯂꯩꯍꯜꯂꯦ ꯑꯗꯩꯗꯤ ꯑꯁꯨꯃꯥꯏꯅ ꯅꯪ ꯁꯨꯃꯥꯏꯅ ꯇꯧꯒꯗꯕꯅꯤ ꯌꯨꯝ ꯄꯥꯜꯂ ꯃꯇꯨꯡꯗ ꯁꯤꯒꯤ ꯑꯗꯨꯗ ꯂꯝꯆꯠꯁꯨ ꯃꯌꯥꯝ ꯇꯥꯛꯑꯦꯕ ꯍꯣꯏ ꯇꯥꯛꯀꯗꯕꯅꯦ ꯑꯐꯕꯅꯦ ꯑꯗꯨꯏ ꯇꯥꯔꯒꯁꯨ ꯅꯨꯄꯤꯗꯈꯛ ꯇꯥꯛꯀꯅꯨ ꯍꯥꯏꯕꯅꯦꯗꯥ ꯑꯩꯅ ꯍꯥꯏꯗꯤ ꯅꯨꯄꯥꯗꯨꯗ
ꯃꯥꯅꯦ ꯅꯨꯄꯥꯁꯨ ꯇꯥꯀꯗꯝꯅꯦ ꯑꯗꯨꯃꯥꯏꯅ ꯇꯥꯛꯑꯗꯤ ꯅꯨꯡꯉꯥꯏꯔꯣꯏꯗ꯭ꯔꯣ ꯅꯨꯄꯤ ꯑꯩꯈꯣꯏꯗ ꯌꯥꯝ ꯀꯣꯝꯃꯣꯏꯗ꯭ꯔꯣ ꯑꯗꯨꯃꯥꯏꯅ ꯃꯃꯥ ꯃꯄꯥꯅ ꯇꯥꯛꯄꯤꯔꯝ ꯇꯥꯔꯒꯗꯤ
ꯑꯗꯨꯅꯦ ꯌꯨꯝ ꯄꯥꯜꯂ ꯃꯇꯨꯡꯗ ꯃꯤꯒꯤ ꯃꯆꯥꯗꯣ ꯃꯌꯨꯝ ꯊꯥꯗꯣꯛꯑ ꯂꯥꯛꯏꯅꯦ ꯃꯕꯨꯡ ꯑꯗꯨ ꯇꯧꯒꯅꯨꯅ ꯃꯌꯥꯝꯗꯣ ꯇꯥꯛꯑꯣꯕ ꯑꯗꯨꯗꯤ ꯅꯠꯇꯦ ꯅꯨꯄꯤꯗꯤ ꯅꯨꯄꯤꯗꯤ ꯑꯁ ꯑꯩꯈꯣꯏꯒꯤ ꯁ꯭ꯋꯥꯏꯗ ꯍꯤꯡꯉꯤꯕ ꯅꯨꯄꯤꯗ ꯅꯌꯨꯝ ꯄꯥꯜꯂꯒ ꯁꯤ ꯇꯧ ꯇꯧꯦ ꯍꯥꯏꯗꯕꯗꯤ ꯌꯥꯝꯇ ꯂꯩꯔꯝꯃꯦ
ꯇꯣꯏ ꯍꯥꯏꯥꯏꯕꯥꯎꯁꯅꯤ
ꯁ ꯈꯝꯒ
ꯊꯗ꯭ꯔꯦꯗ ꯀꯔꯤꯈꯤꯅꯤꯌꯦ
ꯑꯣꯔ ꯐꯅ ꯀꯔꯦ
ꯍꯟꯗꯛꯀꯤ ꯆꯍꯤꯁꯤ ꯀꯨꯝ ꯀꯥꯡꯗꯧꯔꯕ ꯀꯩꯅꯣꯅ ꯇꯧꯔꯦꯅꯦ
ꯅꯣꯡꯁꯤꯕꯨ ꯍꯧꯖꯤꯛꯐꯥꯎ ꯖꯨꯂꯥꯏ ꯇꯪꯈꯥꯏ ꯆꯠꯂꯁꯤꯕꯥꯎ ꯅꯣꯡ ꯐꯖꯅ ꯆꯨꯗꯦ ꯍꯥꯏꯕ ꯍꯧꯖꯤꯛ ꯍꯉꯣꯅꯦ ꯂꯧ ꯑꯗ ꯎꯅꯕ ꯌꯥꯔꯣꯏ ꯍꯥꯏꯕ ꯁꯨꯃꯥꯏꯅ ꯇꯧꯔꯗꯤ
ꯍꯧꯖꯤꯛ ꯀꯥꯡꯍꯨꯟ ꯍꯨꯜꯂꯦꯕ ꯀꯥꯡꯍꯨꯟ ꯍꯨꯟꯕꯗꯣ ꯄꯨꯡꯍꯨꯟ ꯄꯨꯡꯍꯨꯟ ꯀꯧꯕꯅꯦꯕ ꯑꯗꯨ ꯍꯨꯜꯂꯦ ꯑꯌꯥꯝꯕꯅ ꯑꯗꯨ ꯍꯨꯟꯗ ꯉꯥꯏꯔꯤ ꯃꯃꯥꯡ ꯆꯍꯤꯗꯤ ꯌꯦꯡꯉꯣ ꯀꯥꯡꯒꯤ ꯑꯩꯈꯣꯏꯅ ꯊꯝꯕꯥꯜ ꯀꯩꯀꯥ ꯍꯦꯛ ꯄ ꯂꯕꯨꯛꯇ ꯆꯠꯄ ꯀꯥꯟꯗ ꯄꯥꯠꯇ ꯆꯠꯄ ꯀꯥꯟꯗ ꯐꯧꯗꯣ ꯑꯩꯈꯣꯏꯒꯤ ꯀꯩ ꯌꯧꯔꯦꯕ ꯈꯨꯑꯨ ꯌꯧꯔꯦꯕ
ꯎꯝ
ꯑꯗꯨ ꯍꯧꯖꯤꯛ ꯐꯧ ꯐꯧ ꯍꯧꯗ꯭ꯔꯦ ꯍꯧꯖꯤꯛ ꯏꯁꯤꯡ ꯈꯔ ꯂꯩꯕꯗꯨꯀꯥꯟ ꯃꯐꯝ ꯀꯦꯅꯦꯜꯒꯨꯝꯕ ꯂꯩꯕ ꯃꯐꯝꯗꯗꯤ ꯍꯧꯔꯝꯒꯅꯤ ꯑꯗꯣ ꯏꯁꯤꯡ ꯐꯪꯗꯕ ꯃꯐꯝ ꯈꯔ ꯅꯥꯇꯩ ꯆꯥꯗꯕ ꯑꯌꯥꯝꯕꯅꯗꯤ ꯅꯥꯇꯩ ꯆꯥꯗꯕ ꯉꯥꯛꯇꯅꯤꯗꯣ
ꯎꯝ
ꯑꯗꯨ ꯅꯣꯡ ꯇꯥꯗ꯭ꯔꯕꯅꯤꯅ ꯂꯣꯏꯅ ꯀꯪꯉꯥ ꯂꯩ ꯍꯥꯏꯕ ꯍꯧꯖꯤꯛꯁꯤ ꯈꯔ ꯀꯪꯅ ꯑꯗꯨꯝ ꯍꯨꯜꯂꯒ ꯀꯨꯡꯍꯨꯟꯗꯨ ꯍꯨꯟꯖꯜꯂꯒ ꯍꯟꯗꯛꯇꯤ ꯐꯧ ꯌꯥꯝ ꯇꯥꯡꯗꯧ ꯃꯥꯜꯂꯦꯕꯨ
ꯆꯦꯡ ꯆꯦꯡ ꯑꯪ ꯇꯥꯡꯉꯅꯤ ꯌꯥꯔ
ꯃꯃꯥꯡ ꯂꯤꯁꯤꯡ ꯑꯃꯈꯛꯇꯅꯤ ꯄꯤꯕ ꯑꯗꯣ ꯐꯧ ꯍꯟꯇꯛ ꯇꯥꯡꯉꯦ ꯈꯜꯂꯖꯦꯕ ꯇꯥꯡ ꯇꯥꯔꯒꯖꯨꯅꯦ ꯑꯩꯈꯣꯏꯗꯤ ꯀ꯭ꯌꯤꯝꯇ ꯋꯥꯗꯕꯤꯗꯅꯦꯕ ꯇꯥꯡꯉꯖꯨ ꯇꯥꯡ ꯂꯩꯗꯣꯏꯖꯦ ꯅꯠꯇ꯭꯭ꯔꯥ ꯂꯧꯖꯦ ꯋꯥꯅ ꯑꯁꯨꯛꯌꯥꯝꯅ ꯅꯨꯡ ꯏꯁꯤꯡ ꯐꯪꯗꯕꯩꯖꯨ ꯏꯁꯤꯡꯖꯨ ꯂꯩꯔꯗꯤ ꯑꯁ ꯌꯥꯝꯒ꯭ꯔꯖꯥꯠꯅꯤ ꯄꯨꯡꯗ ꯂꯤꯁꯤꯡ ꯑꯃ ꯑꯅꯤꯒ ꯇꯧꯗꯅ ꯑꯗꯨꯒ ꯍꯥꯞꯄꯅꯤ ꯏꯁꯤꯡꯗꯣ ꯑꯗꯨ ꯄꯩꯁꯥꯖꯨ ꯃꯌꯥꯝ ꯆꯪꯉꯅꯤ ꯑꯗꯨꯒ ꯑꯃꯨꯛ ꯍꯌꯦꯡ ꯂꯧ ꯂꯣꯛꯑꯝꯗꯥꯏꯗ ꯅꯣꯡ ꯆꯨꯁꯜꯂꯛꯄꯖꯨ ꯂꯩꯕ ꯍꯧꯖꯤꯛ ꯆꯨꯗ꯭ꯔꯒ ꯑꯁ ꯑꯗꯨꯗ ꯂꯧꯃꯤꯖꯤꯡꯅ ꯋꯥꯕ ꯗꯩꯗꯤ
ꯅꯨꯡꯗꯤ ꯅꯨꯡꯁꯤ ꯑꯃꯔꯣꯝꯗ
ꯄꯩꯁꯥ ꯃꯌꯥꯝ ꯆꯪꯗꯣꯏꯅꯦꯕ
ꯑꯩꯈꯣꯏꯅ ꯑꯃꯔꯣꯝꯗ ꯌꯥꯝ ꯅꯨꯡꯉꯥꯏꯅ ꯂꯩꯕ
ꯑ ꯍꯧꯖꯤꯛꯁꯦ ꯑꯩꯈꯣꯏ ꯋꯥꯕ ꯈꯪꯗ꯭ꯔꯕꯅꯦꯕ
ꯎꯝ
ꯎꯝ ꯑꯩꯈꯣꯏ ꯂꯧ ꯑꯅꯤ ꯎꯔꯤꯀꯥꯟꯗ ꯑꯁ ꯈꯨꯋꯥꯑꯝꯅꯤ
ꯑꯩꯈꯣꯏꯗꯤ ꯂꯧ ꯁꯨꯡꯎ ꯎꯔꯛꯇꯤꯌꯦ ꯑꯩꯈꯣꯏꯗꯤ ꯂꯧꯁꯨ ꯂꯩꯁꯨ ꯂꯩꯇꯦ
ꯎꯔꯛꯑꯦ ꯑꯩꯈꯣꯏꯗꯤ ꯑꯁ ꯂꯧ ꯄꯦꯡꯕꯖꯦ ꯄꯦꯡꯕꯒꯨꯝꯕ ꯀꯩꯒꯨꯝꯕ ꯑ ꯌꯩꯔꯝꯗꯥꯏꯒꯨꯝꯕꯖꯦ ꯑꯦꯛꯖꯥꯝ ꯃꯌꯥ ꯌꯥꯝ ꯇꯥꯏꯕ
ꯑꯩ ꯈꯣꯡꯖꯦ ꯄꯩꯔꯕ꯭ꯔꯥ ꯑꯩ ꯈꯣꯡꯖꯦ ꯄꯩꯔꯕ꯭ꯔꯥ ꯀꯩꯅꯣꯝ ꯇꯧꯏ
ꯄꯩꯁꯥꯀꫭ
ꯂꯩꯁꯥꯕꯤ ꯈꯣꯡꯄꯩꯕꯤꯗꫭꯅ ꯍꯥꯏꯅꯗꯅ
ꯋꯥꯈꯜꯗꯤ ꯌꯥꯝ ꯊꯤ ꯅꯨꯡꯉꯥꯏꯕ ꯑꯦꯛ ꯑꯦꯛꯖꯥꯝꯁꯤꯗ ꯂꯩꯔꯝꯗ꯭ꯔꯒꯗꯤ ꯈꯪꯒꯗꯕꯅꯤ
ꯎꯝ ꯑꯣꯏ ꯅꯨꯡꯉꯥꯏꯖꯔꯝꯅꯤ
ꯗꯨꯛ ꯌꯥꯝ ꯌꯥꯝꯕꯗꯨ ꯃꯤꯒꯤꯅ ꯌꯥꯝꯃꯜꯂꯦꯅ ꯀꯛꯊꯅꯕ ꯍꯣꯠꯅꯩ ꯑꯩꯈꯣꯏꯅ ꯑꯌꯥꯝꯕꯗꯨꯏ ꯃꯊꯛꯇ ꯑꯃꯨꯛ ꯕꯤꯗꯤꯑꯣ ꯑꯃꯨꯛ ꯊꯥꯡꯒꯠꯂꯛꯏꯅꯦ ꯍꯥꯏꯕ
ꯕꯤꯗꯤꯌꯣꯗ ꯌꯥꯎꯕꯅꯦ ꯑꯦꯛꯁꯄ꯭ꯂꯦꯟ ꯇꯧꯕꯩ ꯋꯥꯟ ꯗꯤꯐꯤꯅꯤꯁꯟ ꯈꯛꯇꯅꯦ ꯀꯣꯏꯁꯟ ꯌꯥꯎꯗꯝ
ꯈꯪꯗ‌ꯦꯗꯥ ꯌꯩꯁꯑꫭꯗꯤꯖꯦ ꯑꯈꯣꯏ ꯕꯦꯁꯦ ꯂꯥꯏꯕꯛ ꯆꯤ ꯊꯤꯗꯤ ꯊꯤꯕ ꯖꯥꯠꯅꯤ
ꯊꯝꯕꯥꯜ ꯍ‌ꯦꯛꯄ ꯆꯠꯂꯨꯁꯦ ꯃꯤ
ꯀꯥꯏꯗ
ꯑꯩꯈꯣꯏ ꯁꯤꯗ ꯄꯨꯈ꯭ꯔꯤ ꯑꯆꯧꯕ ꯑꯃ ꯂꯩꯁꯤꯗꯦ
ꯇꯥꯅꯤꯡꯗ‌ꯦ ꯅꯦꯄꯦꯌꯥꯅꯁꯤ ꯑ
ꯍꯟꯇꯛ ꯍꯟꯇꯛ ꯀꯥꯡꯒꯤꯦ ꯑꯩꯈꯣꯏꯕꯨ ꯊꯝꯕꯥꯟ ꯊꯝꯆꯦꯠ ꯀꯝꯇ ꯍꯦꯛꯇꯕꯤꯗ ꯂꯣꯏꯁꯜꯂꯗ꯭ꯔꯕ
ꯅꯪꯅ ꯊꯝꯕꯥꯜ ꯊꯝꯁꯦ ꯌꯥꯝ ꯍꯤꯡꯅꯤꯡꯉꯒꯅ ꯊꯝꯕꯥ ꯍꯥꯐꯝꯗ ꯀꯣꯏꯕ ꯆꯠꯂꯨꯁꯦ ꯄꯩꯁꯥ ꯄꯨꯊꯣꯔꯛ
ꯀꯥꯏꯗꯦ ꯊꯝꯕꯥꯜꯒꯤ ꯋꯥ ꯑꯩꯗꯣꯏ ꯑꯩꯈꯣꯏ ꯑꯗꯥꯋꯥꯏꯗꯁꯨ ꯁꯥꯠꯂꯦ ꯁꯤꯗꯁꯨ ꯁꯥꯠꯂꯦ ꯑꯩꯈꯣꯏ ꯃꯃꯥꯡ ꯂꯩꯀꯥꯏ ꯊꯝꯕꯥꯜ ꯁꯥꯠꯂꯦ
ꯑ ꯀꯩꯅꯣꯒꯤ ꯀꯦ ꯑꯦꯐ ꯁꯤ ꯃꯅꯤꯡꯒꯤ ꯄꯨꯈ꯭ꯔꯤꯗꯣ ꯊꯝꯕ ꯑꯉꯥꯡ ꯃꯌꯥꯝ ꯁꯥꯠꯄꯅꯤ ꯑꯁꯤꯒꯤ ꯃꯅꯤꯡꯒꯤ
ꯑꯅꯤ
ꯑꯥ ꯑꯩꯈꯣꯏ ꯃꯅꯤꯡꯒꯤ ꯆꯪ ꯍꯦꯛꯒꯠꯄ ꯌꯥꯝ ꯇꯥꯅꯤ ꯍꯥꯏꯕ ꯑꯩ ꯍꯥꯏꯅꯤꯡꯉꯤꯁꯦ
ꯎꯝ ꯑꯩ ꯁꯨꯝ ꯍꯥꯏꯕꯅꯤꯗ ꯁꯤꯗ ꯍꯦꯛꯑꯦꯕ ꯃꯤ ꯑꯩꯈꯣꯏꯒꯤ ꯍꯣꯁꯇꯦꯜꯒꯤꯗꯣ
ꯎꯝ
ꯑꯩꯈꯣꯏ ꯊꯣꯡꯅꯥꯎ ꯃꯄꯥꯒꯤꯗꯣ ꯑꯗꯨ ꯃꯤ ꯑꯗꯨꯝ ꯆꯠꯂꯦꯕ ꯈꯪꯕ꯭ꯔꯥ ꯁꯖꯤꯛ ꯐꯥꯟꯕ ꯀꯩꯀꯥ ꯆꯠꯄꯅꯦꯕ ꯁꯤꯗ ꯄꯤꯍꯧꯕꯗꯨ ꯀꯩ ꯇꯧꯋꯦꯕ ꯉꯍꯥꯟ ꯊꯝꯕꯥꯜꯒ ꯊꯝꯖꯔꯤꯒ ꯍꯦꯛꯈꯤꯕ ꯀꯨꯝꯊꯔꯒ ꯂꯨꯗꯕ ꯃꯥꯜꯂꯦ ꯁꯤꯁꯦ
ꯌꯥꯔ‌ꯦ ꯏꯕ‌ꯦꯝꯃ ꯁꯤꯗꯨꯒꯤ ꯀꯨꯝꯗꯣꯏ ꯍꯧꯔꯛꯄꯗꯤ ꯑꯩ ꯂꯩꯖꯔꯒꯦ ꯂꯨꯄꯥ ꯊꯝꯕꯥꯜ ꯑꯃꯗ ꯂꯤꯁꯤꯡ ꯂꯤꯁꯤꯡ ꯄꯤꯔꯅꯤ
ꯊꯝꯕꯥꯜ ꯊꯝꯆ‌ꯦꯠ ꯀ ꯊꯝꯕꯥꯜꯅ ꯂꯨꯄꯥ ꯌꯥꯡꯈꯩ ꯂꯩ ꯌꯥꯕꯔ
ꯊꯕꯥꯂꯟꯗ ꯑꯩꯈꯣꯏ ꯃꯃꯥ ꯑꯃ ꯌꯣꯜꯂꯤꯁꯤꯕꯦꯝꯃ ꯂꯨꯄꯥ ꯇꯔꯥ ꯀꯨꯟꯗꯒꯤ ꯑꯁ ꯃꯃꯥꯡ ꯆꯍꯤ ꯊꯝꯕꯥꯄꯨ ꯇꯥꯡꯉꯝꯅꯦ
ꯎꯝ ꯁꯥꯠꯇꯕ꯭ꯔꯣ ꯌꯥꯝꯅ
ꯑꯪ ꯃꯌꯥꯝ ꯁꯥꯠꯈꯤꯗ ꯑꯗꯨꯒꯅꯦ ꯂꯣꯛꯇꯥꯛꯇꯁꯨꯅꯦ ꯊꯝꯕꯥꯜ ꯃꯌꯥꯝ ꯑꯃ ꯁꯥꯗ꯭ꯔꯥ ꯍꯟꯗꯛꯇꯤ ꯃꯃꯥꯡꯒꯤꯗꯗꯤꯅꯦ ꯏꯟꯊꯣꯛꯈꯤꯕꯩ ꯊꯝꯕꯥꯜ ꯑꯃꯐꯧ ꯁꯥꯥꯗꯦꯕ
ꯎꯝ ꯑꯦ ꯊꯝꯕꯥꯜ ꯍꯥꯏꯔꯒ ꯊꯝꯕꯥꯜ ꯑꯉꯥꯡꯕꯁꯦ ꯆꯕ ꯐꯩ ꯍꯥꯏ
ꯎꯝ ꯊꯝꯆꯦꯠꯇꯗꯤꯀꯣ ꯑꯩꯈꯣꯏ ꯃꯥꯅ ꯍꯥꯏ ꯋꯥꯅꯦ ꯊꯝꯕꯥꯜ ꯑꯉꯧꯕꯒꯤ ꯊꯝꯆꯦꯠꯅ ꯏꯍꯥꯎ ꯍꯥꯎꯏ ꯍꯥꯏ꯫
ꯎꯝ꯫ ꯈꯪꯗꯦꯍꯦ ꯑꯗꯨꯒꯗꯤ ꯑꯩꯈꯣꯏ ꯊꯝꯕꯥꯜꯅ ꯉꯧꯕꯩ ꯉꯥꯛꯇꯅꯦ꯫ ꯑꯩꯈꯣꯏꯒꯤ ꯂꯩꯀꯥꯏꯒꯤ ꯂꯥꯏꯒꯤ ꯄꯨꯈ꯭ꯔꯤ ꯑꯃ ꯂꯩꯕ ꯑꯗ ꯊꯝꯕꯥꯜ ꯃꯌꯥꯝ ꯍꯧꯋꯦꯕ ꯑꯗꯨꯒ ꯊꯝꯕꯥꯜꯗꯣꯝ ꯁꯨꯝ ꯍꯧꯔꯛꯑꯅꯤ ꯁꯨꯝ ꯍꯧꯔꯛꯑꯅꯤ ꯑꯉꯧꯕ ꯉꯥꯛꯇ ꯍꯧꯔꯛꯑꯅꯤ ꯍꯧꯕꯗꯒꯤ ꯑꯗꯨꯒ ꯃꯇꯣꯟꯗ ꯑꯉꯥꯡꯕ ꯍꯧꯋꯦꯕ ꯑꯗꯨꯒ ꯃꯌꯥꯏꯒꯤꯗꯨꯗ ꯑꯗꯨꯒꯤ ꯃꯀꯣꯛ ꯂꯣꯏꯔꯝꯗꯥꯏꯒꯤꯗꯨꯗ ꯀꯩꯅꯣꯝ ꯇꯧꯋꯦꯕ ꯂꯩꯕꯨꯡ ꯑꯃ ꯂꯩꯌꯦꯕ ꯏꯁꯤꯡ ꯃꯌꯥꯏꯗꯨꯗ ꯑꯗꯨꯗꯣ ꯀꯩ ꯄꯥꯈꯪꯒ ꯂꯩꯁꯥꯕꯤꯒ ꯀꯩꯇꯧꯕ ꯎꯝ ꯎꯅꯕꯜ ꯍꯥꯥꯛꯄꯗꯅꯦ
ꯎꯝ꯫
ꯂꯨꯞꯈꯤꯕ ꯍꯤꯗ ꯇꯣꯡꯉꯝꯃꯦ ꯍꯥꯏꯕꯀꯣ ꯑꯩꯈꯣꯏ ꯑꯩꯈꯣꯏ ꯅꯍꯥꯟꯋꯥꯏ ꯄꯥꯠ ꯑꯣꯏꯔꯝꯃꯦꯕ ꯄꯣꯏꯔꯧ ꯄꯥꯠꯇꯣ
ꯎꯝ꯫
ꯑꯗꯣ ꯍꯧꯖꯤꯛꯇꯤ ꯑꯣꯏꯗ꯭ꯔꯦꯕꯀꯣ ꯏꯁꯤꯡꯗ ꯀꯪꯉꯦꯕ ꯀꯦꯅꯦꯜ ꯑꯃ ꯐꯥꯠꯈꯤꯕꯩ꯫ ꯑꯗꯨ ꯑꯗꯨꯗ ꯄꯥꯠꯇꯨꯗ ꯍꯤ ꯍꯣ ꯍꯣꯜꯂ ꯂꯥꯛꯄ ꯑꯗꯨ ꯃꯐꯝꯗꯣ ꯂꯨꯞꯈꯤꯅ ꯍꯥꯏꯌꯦ ꯂꯨꯞ ꯈꯤꯕ ꯃꯐꯝꯗꯨ ꯂꯩꯕꯨꯡ ꯑꯣꯏꯅ ꯂꯩꯔꯒ ꯇꯧꯍꯧꯋꯦꯕ꯫
ꯎꯝ꯫
ꯑꯗꯨꯒꯤ ꯍꯦꯛ ꯃꯊꯛꯇꯨꯅ ꯑꯉꯥꯡꯕꯨ ꯁꯥꯠꯀꯗꯕ ꯑꯗꯨꯏ ꯃꯈꯥ ꯑꯗꯨꯏ ꯄꯨꯈ꯭ꯔꯤ ꯄꯨꯈ꯭ꯔꯤ ꯑꯆꯧꯕ ꯑꯍꯨꯝ ꯈꯛꯇꯅꯦ꯫ ꯑꯗꯨꯒ ꯑꯗꯨꯒꯤ ꯃꯈꯥ ꯁꯥꯡꯕꯗꯣ ꯑꯗꯨꯗꯨꯅ ꯑꯉꯧꯕ ꯉꯥꯛꯇ ꯁꯥꯠꯄ꯫